ꯑꯣ
ꯍꯂꯣ
ꯑꯣ ꯕ꯭ꯔꯣ ꯋꯥꯔꯤ ꯁꯥꯕ ꯌꯥꯕ꯭ꯔꯣ
ꯑꯣ ꯌꯥꯏ ꯌꯥꯏꯌꯦ ꯕꯣ
ꯑꯣ ꯕꯔꯣ ꯐꯣꯟ ꯇꯧ ꯑ ꯍꯥꯏꯕꯤꯌꯣ
ꯑ ꯉꯁꯥꯏꯗꯣ ꯀ꯭ꯂꯥꯁ ꯂꯩꯕꯒꯤꯀꯣ ꯄꯨꯡ ꯄꯨꯡ ꯑꯦꯠ ꯐꯥꯎ ꯀ꯭ꯂꯥꯁ ꯂꯩꯕꯒꯤ
ꯑꯣ ꯑꯣꯀꯦ ꯑꯣꯀꯦ ꯀꯥꯏꯗꯦ ꯀꯥꯏꯗꯦ ꯑꯩꯁꯨ ꯕ꯭ꯔꯣꯗ ꯑꯗꯨꯅꯕꯨ ꯍꯥꯟ ꯃꯦꯁꯦꯁ ꯊꯔꯒ ꯍꯪꯕꯅꯦꯀꯣ ꯕ꯭ꯔꯣꯁꯨ ꯀꯩꯅꯣ ꯂꯩꯕ꯭ꯔꯣꯗ ꯂꯩꯁꯨ ꯉꯥꯏꯕꯅꯦ ꯀꯩꯁꯨ ꯀꯥꯏꯗꯦ ꯍꯧꯖꯤꯛꯀꯤ ꯌꯥꯔꯕ ꯅꯠꯇ꯭ꯔꯣ
ꯑ ꯍꯧꯖꯤꯛꯇꯤ ꯄꯥꯁ ꯂꯣꯏꯔꯦꯒ
ꯑꯣ ꯕ꯭ꯔꯣ ꯀꯩ ꯀ꯭ꯂꯥꯁꯅꯣ ꯑꯦꯛꯖꯥꯝꯒꯨꯝꯕꯒꯤ ꯀꯩꯅꯣ ꯀ꯭ꯂꯥꯁꯅꯣ ꯅꯠꯇ꯭ꯔꯒ ꯁꯦꯃꯤꯁꯇꯔ ꯑꯦꯛꯖꯥꯝꯒꯤ ꯑꯣꯏꯗꯣꯏꯔꯣ
ꯑ ꯑꯩ ꯀꯩꯅꯣ ꯑꯥ ꯏꯁꯇꯨꯗꯦꯟꯁꯤꯡꯕꯨ ꯀꯣꯆꯤꯡ ꯇꯧꯕ
ꯑꯣ ꯌꯥꯝ ꯐꯩꯅꯦꯕ꯭ꯔꯣ ꯑꯗꯨꯗꯤ ꯀ꯭ꯂꯥꯁ ꯀꯌꯥꯒꯤꯅꯣꯕ꯭ꯔꯣ
ꯍꯧꯖꯤꯛ ꯍꯧꯖꯤꯛꯇꯤ ꯀ꯭ꯂꯥꯁ ꯅꯥꯏꯟꯒ ꯇꯦꯟ ꯈꯛꯇꯅꯤ
ꯑꯣ ꯌꯥꯝ ꯐꯩ ꯌꯥꯝ ꯐꯩ ꯕ꯭ꯔꯣ ꯑꯗꯨꯗꯤ ꯕ꯭ꯔꯣ ꯋꯥꯀꯞ ꯌꯦꯡꯕꯣ ꯅꯠꯇ꯭ꯔꯣ
ꯑꯣ ꯌꯦꯉꯦ
ꯑ ꯀꯔꯝ ꯀꯔꯝꯕ ꯇꯤꯝꯗ ꯕꯔꫭ ꯁꯞꯄꯣꯔꯠ ꯇꯧꯕꯤꯒꯦ
ꯑꯩꯗꯤ ꯐ꯭ꯔꯥꯟꯁꯀ ꯖꯔꯃꯅꯤꯗ ꯂꯩꯔꯦ
ꯑꯣ ꯑꯣ ꯂꯣꯏꯈꯤꯗ ꯉꯥꯏꯔꯤ ꯃꯥꯜꯂꯦ ꯕ꯭ꯔꯣꯏꯒꯤꯁꯤꯒ ꯑꯗꯨꯝ ꯂ ꯐꯖꯈꯤꯕ ꯃꯥꯜꯂꯦ
ꯑꯥ ꯃꯌꯥꯝ ꯃꯤ ꯑꯌꯥꯝꯕ ꯁꯞꯄꯣꯔꯠ ꯇꯧꯅꯕ ꯇꯤꯝꯒ ꯃꯥꯟꯅꯗꯦ
ꯍꯦ ꯍꯦ ꯍꯦ ꯃꯥꯅꯦꯗ ꯕ꯭ꯔꯣ ꯑꯗꯨꯕꯨꯗꯤ ꯃꯌꯥꯝꯒꯤ ꯑꯄꯥꯝꯕꯅꯤ ꯇꯥꯃꯣ ꯁꯤ ꯇꯧꯕ ꯌꯥꯗꯦ ꯍꯥꯏꯕ ꯂꯩꯕꯣꯠꯇ ꯅꯠꯇ꯭ꯔꯥ
ꯑꯥ ꯑꯅꯤ ꯕꯔꯗꯔ ꯒꯤꯗꯤ ꯀꯔꯤ ꯇꯤꯝꯗ ꯂꯩꯔꯦ
ꯕꯣꯁ ꯑꯩꯁꯨ ꯑꯗꯨꯝ ꯌꯥꯝꯃꯦ ꯑꯗꯨꯝ ꯄꯣꯔꯇꯨꯒꯥꯂꯤꯁꯨ ꯑꯗꯨꯝ ꯄ ꯀꯩꯅꯣ ꯇꯧꯏꯤ ꯕ꯭ꯔꯥꯖꯤꯜꯁꯨ ꯑꯗꯨꯝ ꯇꯧꯏ
ꯑ
ꯑꯩ ꯇꯧꯋꯦ ꯍꯥꯏꯇꯥꯔꯦ ꯃꯌꯥꯝ ꯃꯥꯟꯅꯅ ꯑꯗꯨꯝ ꯌꯦꯡꯉꯤ ꯍꯥꯏꯇꯥꯔꯦ ꯃꯥꯟꯅꯕ ꯃꯤꯆꯪ ꯃꯤꯈꯥꯏ ꯅꯥꯏꯗꯕꯤꯗꯀꯣ
ꯎꯝ
ꯑꯗꯨꯃꯥꯏꯅ ꯇꯧꯋꯦ ꯍꯥꯏꯇꯥꯔꯦ ꯕꯔꯣ ꯂꯟꯁꯀꯗꯤ ꯗꯤꯅꯔꯒꯗꯤ ꯇꯧꯔꯕꯣ ꯅꯨꯡꯗꯥꯡꯒꯤ
ꯎꯝ ꯇꯧꯗ꯭ꯔꯤ ꯍꯧꯖꯤꯛ ꯀ꯭ꯂꯥꯁ ꯂꯣꯏꯔꯒ ꯊꯣꯛꯂꯛꯄꯗ ꯉꯥꯏꯔꯦ ꯁꯃꯜ ꯂꯣꯏꯔꯤꯔꯥ ꯂꯣꯏꯗꯕꯔꯗꯣ
ꯑꯣ ꯕ꯭ꯔꯣꯒꯤꯗ ꯍꯣꯝ ꯊꯤꯌꯦꯇꯔ ꯆꯠꯂꯤꯔꯣ
ꯎ ꯑꯩꯁꯦ ꯁ꯭ꯀꯨꯜꯗ ꯂꯩꯕꯅꯦ ꯁ꯭ꯀꯨꯜꯗ ꯂꯩꯔꯒ ꯀꯣꯆꯤꯡ ꯇꯧꯕ
ꯑꯣ ꯀꯩ ꯁ꯭ꯀꯨꯜꯒꯤ ꯑꯣꯏꯗꯣꯏꯅꯣꯕ꯭ꯔꯣꯒꯤꯗꯤ ꯔꯦꯁꯤꯗꯦꯟꯁꯤꯌꯦꯜ ꯑꯣꯏ ꯃꯥꯜꯂꯦ ꯑꯗꯨꯗꯤ
ꯑꯥ ꯔꯦꯁꯤꯗꯦꯟꯁꯤꯌꯦꯜ ꯁ꯭ꯀꯨꯜꯅꯤ ꯁꯤ ꯒ꯭ꯔꯤꯟꯂꯦꯟ ꯁ꯭ꯀꯨꯜꯅ ꯅꯝꯕꯣꯜꯗ
ꯅꯕꫭꯜꯗ
ꯑꯥ
ꯑꯣꯕ꯭ꯔꯣꯒꯤꯗꯨ ꯑꯣꯕ꯭ꯔꯣꯒꯤꯗꯨꯗꯤ ꯊꯥꯒꯤ ꯑꯣꯏꯅ ꯁꯦꯂꯔꯤ ꯁꯥꯔꯦꯀꯣ
ꯑꯁ ꯍꯟꯗꯛ ꯊꯥꯁꯤꯅ ꯍꯧꯕꯅꯤ ꯀꯌꯥ ꯁꯥꯕꯤꯗꯣꯏꯅꯣ ꯈꯪꯗ꯭ꯔꯦ ꯑꯩꯁꯨ
ꯑꯣ ꯍꯥꯕ ꯑꯣꯏꯗꯣꯏꯔꯣ
ꯑ ꯃꯣꯏ ꯀꯣꯆꯤꯡ ꯇꯧꯕꯗꯤ ꯍꯟꯗꯛ ꯑꯍꯥꯟꯕ ꯍꯧꯕꯅꯦꯕ ꯁꯤ ꯊꯥꯕꯗꯤ ꯑ ꯂꯣꯏꯁꯤꯜꯂꯛꯑꯒꯦ ꯗꯦꯠ ꯐꯤꯐꯇꯤꯟꯗꯒꯤ ꯊꯥꯕꯗꯤ ꯆꯨꯈ꯭ꯔꯦ
ꯑꯥ
ꯃꯥꯏ ꯁꯦꯂꯔꯤꯒꯤꯗꯣ ꯀꯃꯥꯏꯅ ꯇꯧꯗꯣꯏꯅꯣ ꯈꯪꯗꯦ ꯄꯤꯔꯛꯄꯗꯣ ꯉꯥꯏꯕꯅꯤ ꯍꯪꯕꯗꯨꯁꯨ ꯇꯜꯂꯦꯕ ꯃꯤ ꯑꯥ ꯌꯥꯝ ꯂꯥꯞꯅꯕ ꯃꯤꯁꯤꯡ ꯅꯠꯇꯕꯀꯣ
ꯑꯥ
ꯍꯗꯒꯤ
ꯑꯣ ꯑꯉꯥꯡ ꯑꯣ ꯑꯉꯥꯡ ꯌꯥꯝꯗꯦꯀꯣ ꯑꯗꯨꯗꯤ ꯕ꯭ꯔꯣꯅꯥ ꯍꯥꯏꯁꯤꯅꯗꯤ
ꯎꯝ ꯑꯉꯥꯡꯁꯨ ꯎꯝ ꯃꯤ ꯁꯤꯛꯁ ꯁꯚꯦꯟ ꯈꯛꯇ ꯑꯣꯏꯔꯤꯕ
ꯑꯣ ꯑꯣ ꯅꯣꯡꯃꯗꯗꯤ ꯕ꯭ꯔꯣꯒꯤꯁꯦ ꯏꯚꯤꯅꯤꯡꯗ ꯇꯧꯔꯤꯔꯥ ꯅꯠꯇ꯭ꯔꯒ ꯃꯣꯔꯅꯤꯡꯁꯨ ꯌꯥꯎꯔꯤꯔꯥ
ꯎ ꯏꯚꯤꯅꯤꯡꯗ ꯐꯥꯛꯇꯅꯦ ꯄꯨꯡ ꯑꯥ ꯁꯤꯛꯁꯇꯒꯤ ꯍꯧꯔꯒ
ꯑꯣ ꯁꯤꯛꯁꯇꯒꯤꯅ ꯑꯩꯠ ꯐꯥꯎ ꯑꯣꯏꯗꯣꯏꯕꯀꯣ
ꯑꯥ ꯑꯗꯨꯒꯤ ꯃꯃꯥꯡꯗ ꯈꯔ ꯀꯩꯅꯣꯁꯨ ꯂꯥ ꯊꯕꯛ ꯑꯇꯣꯞꯄꯁꯤꯡꯁꯨ ꯑꯗꯨꯝ ꯂꯩꯌꯦ ꯇꯧꯕ ꯁ꯭ꯀꯨꯜꯒꯤ ꯀꯩꯀꯩ ꯑꯣꯏꯒꯦꯔꯥ ꯑꯦꯡꯕꯗꯤ ꯄꯨꯡ ꯃꯔꯤ ꯃꯈꯥꯏ ꯑꯗꯨꯋꯥꯏꯗꯒꯤ ꯍꯧꯕꯅꯦꯕ
ꯑꯥ
ꯑꯣ ꯕꯣꯗꯤ ꯀꯩꯅꯣꯒꯨꯝꯕꯗꯤ ꯊꯥꯗ꯭ꯔꯣ ꯑꯦꯛꯖꯥꯝꯒꯨꯝꯕ ꯑꯇꯣꯞꯄꯗꯤ ꯊꯥꯗꯕ꯭ꯔꯣ
ꯑꯩꯁꯨ ꯑꯦꯛꯖꯥꯝꯒꯤꯗꯤ ꯄ꯭ꯔꯤꯄꯦꯔꯦꯁꯟ ꯇꯧꯔꯤꯕꯅꯤ ꯑ
ꯑꯥ
ꯏꯃꯨꯡꯒꯤ ꯐꯥꯏꯅꯥꯟꯁꯤꯌꯦꯜ ꯄ꯭ꯔꯣꯕ꯭ꯂꯦꯝꯁꯦ ꯈꯔ ꯂꯩꯕ ꯑꯗꯨꯒꯤ ꯁꯤꯗ ꯑꯃꯨꯛ ꯇꯥꯈ꯭ꯔꯕ
ꯑꯣ ꯍꯣꯏ ꯀꯩ ꯑꯦꯛꯖꯥꯝꯒꯨꯝꯕ ꯕ꯭ꯔꯣ ꯄꯔꯤꯄꯤꯔ ꯇ ꯄ꯭ꯔꯤꯄꯦꯔꯦꯁꯟ ꯇꯧꯔꯤꯅꯣ
ꯑꯩ ꯑꯣꯏꯒꯗ꯭ꯔꯥ ꯑꯣꯏꯔꯣꯏꯗ꯭ꯔꯗꯤ ꯈꯪꯗꯦ ꯌꯨ ꯄꯤ ꯑꯦꯁ ꯁꯤꯒꯤ ꯄ꯭ꯔꯤꯄꯦꯔꯦꯁꯟꯗꯤ ꯇꯧꯔꯒ ꯂꯩꯕꯅꯤ
ꯑꯣ ꯃꯥꯟꯅꯩꯅꯦ ꯀꯣ ꯕ꯭ꯔꯣ ꯑꯗꯨꯗꯤꯀꯣ
ꯎꯝ
ꯑꯣ ꯕ꯭ꯔꯣ ꯑꯗꯨꯗꯤ ꯀꯣꯆꯤꯡꯒꯨꯝꯕꯗꯤ ꯆꯠꯇꯦ ꯑꯗꯨꯝ ꯁꯦꯜ ꯏꯁꯇꯗꯤ ꯇꯧꯕ꯭ꯔꯥ ꯀꯃꯥꯏꯅ ꯇꯧꯋꯤ ꯕ꯭ꯔꯣꯒꯤꯗꯤ
ꯑꯩꯁꯦ ꯀꯣꯆꯤꯡ ꯀꯣꯔꯁ ꯑꯃꯗꯤ ꯂꯣꯏꯔꯦ
ꯑ ꯀꯥꯢ ꯑꯆꯥ ꯑꯆꯥ ꯑꯣ ꯕ꯭ꯔꯣ ꯐꯤꯗꯤ ꯀꯃꯥꯏꯅ ꯇꯧꯋꯤ ꯏꯚꯦꯝꯍꯜꯒꯤ ꯐꯤ ꯏꯁꯇ꯭ꯔꯛꯆ꯭ꯔꯁꯦ ꯑꯗꯨꯝ ꯐꯣꯔꯇꯤꯃꯨꯛ ꯑꯣꯏꯕ꯭ꯔꯥ ꯅꯠꯇ꯭ꯔꯒ ꯀꯃꯥꯏꯅ ꯇꯧꯋꯦ
ꯃꯣꯏꯒꯤꯗꯣ ꯀꯌꯥ ꯑꯣꯏꯈꯤꯕꯅꯣ ꯀꯥꯎꯕꯨ ꯀꯥꯎꯔꯦꯅꯦ ꯌꯥꯝ ꯌꯥꯝꯗꯤ ꯏꯟꯁꯇꯣꯜꯃꯦꯟ ꯋꯥꯏꯁ ꯑꯣꯏꯅ ꯇꯧꯗꯤ ꯇꯧꯈꯤꯕꯅꯦꯕ
ꯑꯥ
ꯑꯗꯨꯒꯤ ꯐꯣꯔꯇꯤ ꯐꯣꯔꯇꯤ ꯃꯛꯇꯤ ꯌꯧꯗꯕ ꯃꯥꯜꯂꯦ
ꯑꯣ ꯐꯣꯔꯇꯤꯃꯛꯇꯤ ꯌꯧꯗꯦꯕꯀꯣ ꯑꯣ ꯀꯩꯅꯣꯗꯤ ꯀꯃꯥꯏꯅ ꯇꯧꯒꯦ ꯕ꯭ꯔꯣꯒꯤ
ꯑꯩ ꯑꯩꯗꯤ ꯄ꯭ꯔꯤꯂꯤꯌꯝꯁꯀꯤꯗꯣ ꯍꯧꯗ꯭ꯔꯤꯕ
ꯍꯧꯗ꯭ꯔꯤꯕ
ꯑꯪ ꯄ꯭ꯔꯤꯂꯤꯌꯝꯁꯀꯤ ꯂꯧꯗ꯭ꯔꯤꯕ ꯁꯤ ꯖꯤ ꯑꯦꯁ ꯐꯥꯎꯟꯗꯦꯁꯟꯗꯣ ꯑꯣꯏꯅ ꯂꯧꯕ ꯑꯗꯣ ꯍꯥꯟꯅ ꯇꯧꯕ
ꯑꯣ ꯕ꯭ꯔꯣ ꯑꯣꯖꯥꯗꯤ ꯅꯨꯡꯉꯥꯏꯕ꯭ꯔꯣ ꯀꯃꯥꯏꯅ ꯇꯧꯒꯦ ꯃꯈꯣꯏꯒꯤ ꯂꯥꯏꯔꯤꯛ ꯈꯨꯊꯥꯛꯁꯦ ꯍꯥꯏꯕꯗꯤ ꯑꯦꯛꯖꯥꯝꯒ ꯑꯗꯨꯝ ꯀꯩꯅꯣ ꯇꯧꯕ꯭ꯔꯥ ꯛꯦꯛꯖꯥꯝꯒꯤ ꯑꯣꯏꯅꯗꯤ ꯅꯨꯡꯉꯥꯏꯕ꯭ꯔꯥ ꯀꯃꯥꯏꯅ ꯇꯧꯋꯤ ꯕ꯭ꯔꯣꯗꯤ
ꯑꯗꯨꯝ ꯅꯨꯡꯉꯥꯏ ꯍꯥꯏꯗꯤ ꯀ꯭ꯂꯥꯁ ꯅꯥꯏꯟ ꯇꯦꯟ ꯈꯛꯇꯒꯤ ꯑꯣꯏꯕꯅꯤꯅꯀꯣ
ꯑꯥ
ꯅꯨꯡꯉꯥꯏ
ꯑꯣ ꯀꯌꯥꯝ ꯀꯨꯏꯔꯒꯦ ꯕ꯭ꯔꯣꯗꯤ ꯄ꯭ꯔꯤꯄꯦꯔꯦꯁꯟ ꯇꯧꯕꯗꯤ
ꯑꯩꯁꯦ ꯀꯨꯏꯔꯦ ꯑꯩꯁꯨ ꯃꯁꯇꯥꯔ ꯂꯣꯏꯔꯒ ꯍꯧꯕꯗ ꯉꯥꯏꯔꯤꯌꯦ ꯑꯩ ꯇ꯭ꯋꯦꯟꯇꯤ ꯇ꯭ꯋꯦꯟꯇꯤ ꯐꯥꯏꯚꯇ ꯃꯥꯁꯇꯥꯔ ꯂꯣꯏꯕꯅꯦ
ꯑꯦꯁ ꯑꯗꯨꯗꯤ ꯆꯞ ꯃꯥꯟꯅꯩꯅꯦ ꯁꯦꯝ ꯌꯔꯅꯤꯅꯦ
ꯑꯣ
ꯑꯩꯖꯨ ꯃꯃꯥꯡ ꯆꯍꯤꯗ ꯂꯣꯏꯕꯅꯦ
ꯁꯛ ꯎꯔꯒ ꯑꯗꯨꯝ ꯈꯪꯅꯔꯝꯒꯅꯤ ꯕ꯭ꯔꯣ ꯗꯦꯅꯦꯁꯀ ꯈꯪꯅꯔꯗꯤ
ꯑ ꯑ ꯈꯪꯅꯔꯝꯕꯁꯨ ꯌꯥꯏ ꯑꯩꯁꯨ ꯕ꯭ꯔꯣ ꯀꯩꯅꯣꯗꯔꯣ ꯑꯦꯝ ꯌꯨꯗ ꯇꯧꯔꯛꯄ꯭ꯔꯥ ꯕ꯭ꯔꯣꯁꯨ ꯃꯥꯁ
ꯑꯩ ꯑꯦꯝ ꯌꯨꯗ ꯇꯧꯕꯅꯦ
ꯑꯣ ꯕ꯭ꯔꯣ ꯑꯦꯝ ꯕꯤ ꯑꯦ ꯑꯗꯨꯝ ꯑꯣꯏꯗꯣꯏꯔꯥ
ꯎꯝ ꯑꯩ ꯄꯣꯠ ꯁꯥꯏꯟꯁꯇ ꯇꯧꯕ ꯑꯗꯨꯒ ꯕ꯭ꯔꯣ ꯗꯦꯅꯤꯁꯀ ꯏꯕꯥꯅꯤ ꯑꯗꯨꯝ ꯇꯤꯟꯅꯔꯒ ꯂꯩꯕꯅꯦꯕ
ꯑꯠꯆꯥ ꯑꯠꯆꯥ ꯑꯠꯆꯥ ꯀꯩꯅꯣ ꯍꯣꯏꯗꯣ ꯈꯪꯕ꯭ꯔꯣ ꯕ꯭ꯔꯣ ꯕꯨꯡꯗꯣꯟ ꯍꯣꯏꯗꯣ ꯈꯪꯕ꯭ꯔꯣ ꯃꯥꯒꯁꯨ ꯇꯤꯟꯅꯕꯗꯣ ꯑꯣ ꯑꯩ ꯑꯩꯗꯤ ꯃꯥꯒ ꯅꯨꯡ ꯋꯥꯔꯒ ꯇꯤꯟꯅꯕ ꯑꯩꯈꯣꯏꯁꯨ ꯍꯥꯏꯗꯤ ꯀꯣꯂꯦꯖꯀꯤ ꯃꯇꯝꯗ ꯃꯣꯏꯁꯦ ꯑꯗꯨꯝ ꯂꯣꯏꯖꯔꯛꯄ ꯍꯥꯏꯒꯗ꯭ꯔꯥ
ꯑꯥ
ꯑꯗꯨꯃꯥꯏꯅ ꯇꯧꯕ ꯍꯥꯏꯇꯥꯔꯦ ꯕ꯭ꯔꯣ ꯀꯩꯅꯣ ꯕ꯭ꯔꯣ ꯍꯣꯏꯁꯦ ꯀꯩꯅꯣꯗꯤ ꯈꯪꯕ꯭ꯔꯥ ꯕ꯭ꯔꯣ ꯕꯣꯔꯨꯝ ꯀꯥꯏꯅ ꯈꯪꯕ꯭ꯔꯣ
ꯃꯣꯔꯣꯟ ꯃꯣꯔꯣꯟ ꯑ ꯀꯩꯅꯣꯒꯤ ꯑꯥ ꯅꯥꯒꯥ ꯋꯦꯜꯐꯤꯌꯔꯒꯤ ꯄꯥꯏꯕꯗꯨ ꯅꯠꯇ꯭ꯔꯣ ꯃꯣꯔꯣꯟ ꯃꯥ ꯑꯦ
ꯃꯣꯔꯨꯡ ꯍꯥꯏꯗꯨꯢꯕ ꯃꯣꯔꯨꯡ ꯍꯥꯏꯗꯨꯢꯕ ꯀꯩꯅꯣꯗꯒꯤ ꯑꯣꯏꯕ ꯇꯦꯡꯅꯧꯄꯜꯂꯥ ꯑꯁꯣꯝꯅꯀꯥꯟꯗꯒꯤ ꯑꯣꯏꯕꯅꯦ
ꯃꯔꯤꯡ ꯃꯔꯤꯡ ꯑꯥ ꯑꯥ ꯑꯩꯁꯨ ꯑꯦꯝ ꯌꯨꯗ ꯂꯩꯕ ꯃꯇꯝꯗ ꯍꯥꯏꯗꯤ ꯃꯤꯡ ꯁꯤꯡꯗ ꯑꯥ ꯑꯗꯨꯝ ꯀꯥꯎꯕꯀꯣ
ꯑꯥ
ꯈꯪꯅꯕꯗꯤ ꯌꯥꯝꯃꯦ ꯑꯩ ꯑꯦꯝ ꯌꯨꯗ ꯅꯥꯒꯥ ꯋꯦꯜꯐꯤꯌꯔꯒꯤ ꯄꯤ ꯄꯥꯏꯔꯝꯃꯦꯔ
ꯑꯣ ꯌꯥꯝ ꯐꯩꯅꯤꯀꯣ ꯕ꯭ꯔꯣꯗꯨꯗꯤꯀꯣ
ꯎꯝ ꯑꯗꯨ ꯑꯩꯈꯣꯏꯁꯨ ꯎꯕ ꯀꯥꯟꯗꯗꯤ ꯑꯗꯨꯝ ꯈꯪꯉꯝꯒꯅꯤ
ꯃꯥꯅꯦ ꯕ꯭ꯔꯣ ꯀꯩꯅꯣꯗꯤ ꯀꯃꯥꯏꯅ ꯇꯧꯔꯤꯒꯦ ꯄ꯭ꯔꯤꯄꯦꯔꯦꯁꯟꯒꯤꯗꯤ ꯑꯗꯨꯝ ꯇꯧꯔꯤꯕꯣ ꯕ꯭ꯔꯣ ꯀꯃꯥꯏꯅ ꯇꯧꯔꯤꯒꯦ ꯑꯗꯨ ꯌꯥꯔꯤꯕꯣ
ꯎꯝ ꯑꯗꯨꯝ ꯇꯧꯕꯗꯤ ꯇꯧꯔꯤꯅ ꯈꯪꯗ꯭ꯔꯦ
ꯑꯣ ꯕꯔꯣ ꯀꯩ ꯄꯣꯁꯅꯦꯜꯗꯤꯕ ꯄꯣ ꯁꯥꯏꯟꯁ ꯑꯣꯏꯕꯅꯤꯅ ꯄꯤ ꯑꯦꯁ ꯍꯥꯏꯕꯒꯨꯝꯕ ꯈꯟꯕ꯭ꯔꯥ
ꯍꯪꯉꯦ ꯑꯗꯨꯒꯨꯝꯕꯗꯨ ꯇꯧꯁꯤꯇꯥ ꯅꯗꯤ ꯇꯧꯒꯅꯤ
ꯑꯥ
ꯑꯇꯩ ꯊꯥꯁꯨ ꯊꯥꯗ꯭ꯔꯤꯕꯅꯤꯅ ꯀꯔꯤ ꯄ꯭ꯔꯤꯄꯦꯔꯦꯁꯟ ꯇꯧꯔꯤ ꯍꯧꯕꯗ ꯉꯥꯏꯔꯤꯕꯔꯤꯕ ꯑꯩꯁꯨ ꯄꯔꯤꯄꯔꯦꯁꯟꯗ ꯌꯥꯝ ꯀꯨꯏꯅ ꯇꯧꯔꯛꯇ꯭ꯔꯤꯕ
ꯃꯃꯥꯡ ꯆꯍꯤ ꯇ꯭ꯋꯦꯟꯇꯤ ꯐꯥꯏꯚꯇꯣ
ꯑꯝ
ꯎꯇꯤ ꯊꯥꯔꯨꯔꯦ ꯍꯥꯏꯗꯤ ꯑꯩꯁꯨ ꯋꯤꯗꯥꯎꯠ ꯑꯦꯅꯤ ꯄ꯭ꯔꯤꯄꯦꯔꯦꯁꯟ ꯀꯣ
ꯎꯝ
ꯃꯥꯏꯅ ꯊꯥꯎꯗꯦ ꯃꯇꯝ ꯃꯃꯥꯡ ꯆꯍꯤꯗ
ꯑꯣ
ꯑꯗꯨꯒꯤ ꯑꯩꯁꯨ ꯑꯦꯛꯖꯥꯝꯁꯦ ꯍꯥꯏꯗꯤ ꯃꯃꯤꯡꯗꯅ ꯑꯗꯨꯝ ꯇꯥꯎꯋꯥꯗ ꯑꯗꯨ ꯀꯩꯅꯣ ꯇꯧ ꯇꯧ ꯃꯃꯤꯡ ꯈꯛꯇ ꯇꯥꯕꯗ ꯑꯗꯨꯝ ꯏꯁꯥꯗ ꯑꯗꯨꯝ ꯂꯨꯔꯝꯗꯧ ꯃꯥꯜꯂꯤꯅ ꯑꯗꯨꯝ ꯈꯪꯉꯛꯑꯦꯕꯀꯣ
ꯎꯝ
ꯑꯗꯨꯅ ꯍꯧꯖꯤꯛꯀꯥꯟꯗꯤ ꯑꯩꯁꯨ ꯏ ꯑꯦꯇꯦꯝ ꯃꯥꯡꯍꯟꯗ꯭ꯔꯦ ꯑꯗꯨꯅ ꯑꯗꯨꯗꯒꯤ ꯑꯦꯛꯖꯥꯝꯁꯤ ꯌꯥꯝ ꯂꯨꯅꯁꯤꯗꯤ ꯈꯔ ꯂꯥꯏꯔꯤꯛꯁꯦ ꯍꯣꯡ ꯁꯦꯡꯅ ꯁ꯭ꯇꯗꯤ ꯇꯧꯗꯗꯤ ꯌꯥꯔꯣꯏ ꯍꯥꯏꯕꯗꯒꯤ ꯑꯩꯁꯨ ꯍꯟꯛꯗꯤ ꯊꯥꯗ꯭ꯔꯦꯕ ꯈꯇꯪ ꯄ꯭ꯔꯤꯄꯦꯔꯦꯁꯟꯕꯨꯗꯤ ꯇꯧꯔꯦ ꯁꯤꯁꯨ ꯍꯧꯔꯦ ꯑꯗꯨꯃꯥꯏꯅꯗꯤ ꯇꯧꯔꯤ ꯕꯔꯣꯗ ꯈꯪꯗꯦ ꯄꯨꯟꯅꯁꯨ ꯑꯗꯨꯝ ꯃꯥꯏ ꯄꯥꯛꯃꯤꯟꯅꯁꯤ ꯍꯥꯏ
ꯇ꯭ꯋꯦꯟꯇꯤ ꯁꯚꯦꯟ ꯇ꯭ꯋꯦꯟꯇꯤ ꯁꯦꯚꯦꯟꯒꯤꯗꯣ ꯅꯪ ꯀꯩꯅꯣ ꯇꯧꯒꯦ ꯍꯥꯏꯅ ꯈꯟꯕ꯭ꯔꯥ ꯀꯔꯤ ꯇꯧꯕ꯭ꯔꯥ
ꯇ꯭ꯋꯦꯟꯇꯤ ꯁꯕꯦꯟꯗ ꯑꯩ ꯕ꯭ꯔꯣ ꯔꯦꯗꯤ ꯑꯣꯏꯗ꯭ꯔꯤ ꯍꯥꯏꯕꯒꯤ ꯑꯊꯗꯤ ꯑꯩꯁꯤ ꯍꯧꯖꯤꯛ ꯀꯩꯅꯣ ꯖꯤ ꯑꯦꯁ ꯄꯣꯔꯠꯁ ꯑꯃ ꯌꯥꯎꯏꯕꯀꯣ
ꯑꯩ ꯑꯧ
ꯃꯗꯨ ꯌꯥꯎꯕ ꯂꯣꯏꯁꯤꯟ ꯂꯣꯏꯁꯤꯜꯂꯒ ꯍꯥꯏꯗꯤ ꯑꯩꯒꯤ ꯁꯥꯏꯠꯇꯒꯤ ꯏꯝꯄꯨꯠ ꯑꯝꯇ ꯄꯤꯗ꯭ꯔꯤꯕ ꯍꯥꯏꯗꯤ ꯀꯣꯆꯤꯡꯒꯤꯕꯨꯗꯤ ꯀꯣꯆꯤꯡꯒꯤ ꯇꯥꯛꯐꯝ ꯊꯣꯛꯄꯗꯤ ꯑꯗꯨꯝ ꯇꯥꯛꯏꯕꯀꯣ
ꯑꯥ
ꯑꯗꯨꯅ ꯑꯩꯁꯦ ꯍꯥꯏꯗꯤ ꯏꯁꯥꯒꯤꯁꯨ ꯈꯇꯪ ꯍꯥꯏꯗꯤ ꯃꯇꯝꯁꯦ ꯈꯇꯪ ꯍꯥꯏꯗꯤ ꯍꯥꯏꯁ ꯑꯩꯁꯨ ꯕ꯭ꯔꯣꯒꯤ ꯑꯗꯨꯃꯥꯏꯅ ꯁꯥꯏꯗꯠꯇ ꯊꯕꯛ ꯑꯃ ꯇꯧꯁꯜꯂꯨꯔꯦꯕ ꯅꯪ ꯐꯥꯏꯅꯥꯟꯁꯤꯌꯦꯜ ꯀꯩꯅꯣ ꯑꯣꯏꯖꯅꯕ ꯍꯥꯏꯅ ꯏꯁꯥꯒꯤ ꯏꯁꯇꯗꯤꯗꯗꯨ ꯈꯤꯇꯪ ꯃꯇꯦꯡ ꯑꯣꯏꯒꯗ꯭ꯔꯅ ꯑꯗꯨꯃꯥꯏꯅ ꯍꯧ ꯌꯥꯎꯁꯜꯂꯨꯔꯦ ꯑꯗꯨꯒ ꯀꯩꯒꯨꯝꯕ ꯍꯟꯗꯛ ꯑꯩꯖꯦ ꯖꯤ ꯑꯥꯔ ꯑꯦꯕ ꯒꯨꯝꯕ ꯀ꯭ꯂꯤꯌꯥꯔ ꯇꯧꯊꯣꯛ ꯇꯥꯔꯒꯗꯤ ꯑꯗꯨꯃꯥꯏꯅ ꯫ ꯖꯣꯕ ꯅꯨꯡꯖꯦ ꯂꯣꯏꯁꯤꯜꯂꯒ ꯏꯁꯇꯗꯤꯗ ꯑꯣꯏꯅ ꯐꯣꯀꯁ ꯇꯧꯔꯒꯦꯅꯗꯤ ꯈꯜꯂꯦꯕ ꯫ ꯑꯗꯩꯗꯤ ꯌꯨ ꯄꯤ ꯑꯦꯁ ꯁꯤ ꯊꯥꯕ ꯍꯥꯏꯗꯤ ꯕ꯭ꯔꯣ ꯑꯗꯨꯝ ꯄꯩꯁꯥ ꯃꯌꯥꯝ ꯆꯪꯉꯤꯗꯅ ꯀꯣꯆꯤꯡꯗꯕꯨ ꯑꯣꯏꯔꯦ ꯑꯃꯥꯗ ꯑꯥ ꯑꯗꯨꯝꯕ ꯃꯌꯥꯝꯗꯣ ꯉꯝꯅꯕ ꯑꯗꯨꯃꯥꯏꯗꯤ ꯄ꯭ꯂꯥꯟ ꯇꯧꯔꯤ ꯕ꯭ꯔꯣ ꯑꯗꯨ ꯈꯪꯗꯦ ꯇꯨ ꯊꯥꯎꯖꯟ ꯇ꯭ꯋꯦꯟꯇꯤ ꯑꯩꯠ ꯇ꯭ꯋꯦꯟꯇꯤ ꯅꯥꯏꯟꯖꯦ ꯑꯩ ꯇꯥꯔꯒꯦꯠꯇꯤ ꯊꯝꯃꯤ ꯋꯦꯗꯔ ꯑꯦꯆꯤꯚ ꯑꯣꯏꯕ ꯑꯣꯏꯗꯕ ꯍꯥꯏꯗꯨꯅ ꯑꯃꯥ ꯑꯣꯏꯒ꯭ꯔꯒ ꯀꯣ
ꯑꯥ ꯇ꯭ꯋꯦꯟꯇꯤ ꯁꯦꯚꯦꯟꯒꯤꯇꯧꯗꯤ ꯇꯧꯁꯤꯔ ꯈꯟꯕꯅꯤꯗ ꯄ꯭ꯔꯤꯄꯔꯦꯁꯟꯁꯦ ꯅꯪꯒꯗꯕ ꯃꯥꯟꯗꯦ ꯑꯩꯁꯨ
ꯕ꯭ꯔꯣꯗꯤ ꯀꯣꯔꯁ ꯑꯝꯗꯤ ꯂꯣꯏꯕꯅꯤꯅ ꯑꯗꯨꯝ ꯌꯥꯕꯁꯨ ꯌꯥꯕꯗꯤ ꯌꯥꯏ ꯑꯗꯣ ꯈꯪꯗꯦ ꯕ꯭ꯔꯣ ꯍꯥꯏꯗꯤ ꯃꯣꯏ ꯌꯨ ꯄꯤ ꯑꯦꯁ ꯁꯤꯒꯤ ꯂꯥꯏꯔꯤꯛ ꯈꯨꯄꯥꯖꯤꯖꯨ ꯍꯥꯏꯗꯤ ꯈꯔ ꯈꯔ ꯀꯅꯣ ꯌꯥꯝ ꯂꯩꯌꯦꯕ ꯍꯣꯏ ꯅꯤꯌꯣꯝ ꯌꯥꯝ ꯂꯩꯕꯅꯦꯕꯀꯣ ꯑꯩꯈꯣꯢꯅ ꯑꯥ ꯍꯥꯏꯗꯤ ꯀꯩꯅꯣ ꯍꯥꯟꯅ ꯄꯥꯕ ꯍꯥꯏꯗꯤ ꯑꯦꯟ ꯁꯤ ꯑꯥꯔ ꯇꯤ ꯍꯥꯟꯅ ꯄꯥꯏꯕ ꯀꯩꯅꯣ ꯏꯁꯇꯦꯟꯗꯔꯕꯨꯛ ꯂꯥꯛ ꯄ ꯑꯗꯨꯃꯥꯏꯅ ꯂꯩꯌꯦꯕ ꯑꯗꯒꯤ ꯑꯣꯐꯁꯅꯦꯜ ꯄꯦꯄꯔ ꯂꯩꯕ ꯈꯣꯠꯄ ꯑꯗꯨꯝꯕ ꯃꯌꯥꯝ ꯍꯥꯏꯗꯤ ꯕ꯭ꯔꯣ ꯑꯦꯛꯖꯥꯝꯖꯤꯅ ꯈꯔꯗꯤ ꯀꯨꯞꯄꯦꯕ ꯃꯣꯏ ꯑꯦꯛꯖꯥꯝꯖꯦ ꯑꯗꯨꯅ ꯑꯗꯨꯝꯕ ꯃꯌꯥꯝꯗꯣ ꯍꯥꯏ ꯑꯩꯈꯣꯏꯗꯤ ꯈꯪꯕ ꯍꯧꯗ꯭ꯔꯤꯕ ꯑꯩꯈꯣꯏꯖꯨ ꯑꯣ ꯑꯣꯖꯥ ꯑꯝꯅꯕꯨꯗꯤ ꯇꯥꯛꯄꯤꯀꯣ ꯑꯗꯨꯒꯤ ꯑꯦꯛꯖꯥꯝꯖꯦ ꯀꯃꯥꯏꯅ ꯄ꯭ꯔꯤꯄꯦꯌꯔ ꯇꯧꯗꯣꯏꯅꯣ ꯈꯣꯠꯇꯣꯏꯅꯣ ꯍꯥꯏꯕꯗꯣ ꯑꯗꯨꯕꯨꯗꯤ ꯑꯩꯈꯣꯏ ꯁꯨ ꯐꯥꯎꯟꯗꯦꯁꯟꯃꯛꯇꯤ ꯅꯠꯇꯦ ꯒꯥꯏꯗꯦꯟꯁ ꯄ꯭ꯔꯣꯒꯥ꯭ꯔꯝ ꯍꯥꯏꯒꯗ꯭ꯔ ꯑꯗꯨꯃꯥꯏꯅ ꯑꯃꯥ ꯌꯥꯎꯋꯦꯕꯀꯣ ꯃꯣꯏꯅ ꯑꯗꯨꯃꯥꯏꯅ ꯇꯥꯛꯑꯦ ꯑꯗꯨꯒ ꯑꯩꯖꯦ ꯑꯗꯨ ꯌꯥꯎ ꯂꯣꯏꯔ ꯃꯇꯨꯡꯗ ꯍꯧꯖꯤꯛꯇꯤ ꯑꯃꯨꯛ ꯖꯤ ꯑꯦꯁ ꯁꯤ ꯌꯥꯎꯕꯅꯦꯕ ꯑꯗꯨ ꯑꯅꯤꯗꯣ ꯑꯗꯨꯃꯥꯏꯅ ꯄꯥꯔꯒ ꯍꯥꯏꯇꯥꯔꯦꯅꯦ ꯃꯥꯏꯅꯗꯤ ꯍꯣꯠꯅꯒꯦꯅꯤ ꯈꯜꯂꯤ ꯍꯥꯏꯗꯤ ꯈꯪꯗꯦ ꯕ꯭ꯔꯣ ꯉꯝꯕ ꯉꯝꯗꯕ ꯑꯗꯨꯅ ꯍꯥꯏꯗꯤ ꯂꯥꯏꯕꯛꯀꯤ ꯑꯣꯏꯖꯔꯒꯀꯣ ꯑꯗꯨꯃꯥꯏꯅ ꯈꯜꯂꯤ ꯕ꯭ꯔꯣꯗꯤ ꯑꯦꯇꯦꯝꯇ ꯀꯌꯥꯔꯛꯃꯨꯛꯇꯤ ꯇꯧꯒꯦꯗꯤ ꯕ꯭ꯔꯣꯒꯤꯗꯤ ꯄ꯭ꯂꯥꯟ ꯇꯧꯔꯤ
ꯈꯪꯗꯦꯗ ꯃꯔꯤ ꯃꯉꯥꯔꯛꯇꯤ ꯇꯧꯁꯤꯔꯅꯗꯤ ꯈꯟꯕꯅꯦ ꯈꯔ ꯍꯟꯗꯛꯁꯤꯅ ꯀꯩꯅꯣ ꯇ꯭ꯋꯦꯟꯇꯤ ꯁꯚꯦꯟꯗ ꯇꯧꯕ ꯀꯥꯟꯗ ꯈꯪꯈ꯭ꯔꯅꯤ
ꯑꯥ ꯑꯗꯨꯕꯨ ꯑꯩꯒꯤ ꯑꯣꯏꯕ ꯍꯝꯕꯜ ꯁꯖꯦꯁꯟ ꯍꯥꯏꯔꯒꯗꯤꯀꯣ ꯑꯥ ꯀꯩꯅꯣ ꯍꯥꯟꯅ ꯍꯧꯕꯅꯤ ꯍꯥꯏꯕꯅꯦꯕꯀꯣ ꯍꯥꯏꯗꯤ ꯑꯦꯛꯖꯥꯝꯁꯦ ꯈꯤꯇꯪ ꯔꯤꯚꯔꯁ ꯑꯣꯔꯗꯔ ꯆꯠꯄꯅꯦꯕꯀꯣ
ꯑꯥ
ꯍꯥꯏꯗꯤ ꯔꯤꯚꯔꯁ ꯑꯥꯔꯗꯔ ꯆꯠꯄ ꯍꯥꯏꯗꯤ ꯕ꯭ꯔꯣꯅ ꯈꯪꯉꯝꯕꯁꯨ ꯐꯔꯦ ꯈꯪꯉꯝꯗ꯭ꯔꯒꯁꯨ ꯑꯩ ꯑꯗꯨꯝ ꯕ꯭ꯔꯣ ꯁꯨꯝ ꯁꯄ꯭ꯂꯤꯃꯦꯟ ꯇꯧꯕꯅꯦ ꯈꯜꯂꯒꯀꯣ
ꯑꯥ ꯍꯣꯏ
ꯑ ꯗꯤ ꯑ ꯃꯦꯁꯒꯤ ꯄ꯭ꯔꯤꯄꯦꯔꯦꯁꯟ ꯍꯥꯟꯅ ꯂꯣꯏꯒꯗꯧꯕꯅꯤ ꯍꯥꯏꯕꯅꯦꯕꯀꯣ ꯍꯧꯗꯣꯡ ꯀꯣꯆꯤꯡ ꯆꯠꯄꯗ ꯕ꯭ꯔꯣꯅ ꯊꯦꯡꯅꯔꯝꯕꯁꯨ ꯌꯥꯏ ꯊꯦꯡꯅꯔꯛ ꯊꯦꯡꯅꯔꯝꯒꯗꯧꯗꯤ ꯃꯥꯜꯂꯦ ꯕ꯭ꯔꯣ ꯀꯣꯆꯤꯡ ꯆꯠꯄꯅꯤꯅ ꯑꯣꯖꯥꯒꯩꯅꯁꯨ ꯑꯗꯨꯃꯥꯏꯅꯗꯤ ꯇꯥꯛꯑꯦ ꯑꯗꯨꯒ ꯍꯧꯕꯁꯦ ꯑꯗꯨꯃꯥꯏꯅ ꯃꯦꯟꯁꯇꯒꯤ ꯍꯧꯔꯒ ꯄ꯭ꯔꯤꯂꯤꯝꯁꯀꯤ ꯑꯗꯨꯃꯥꯏꯅ ꯂꯥꯛꯀꯗꯧꯕꯅꯦꯅꯗꯤ ꯍꯥꯏꯌꯦꯕꯀꯣ ꯕ꯭ꯔꯣ ꯁꯨꯃꯥꯏꯅ ꯁꯤꯒꯤ ꯁꯤ ꯑꯥꯏꯗꯤꯌꯥꯁꯤꯗꯤ ꯕ꯭ꯔꯣꯅ ꯈꯪꯕ꯭ꯔꯥ
ꯑꯗꯨ ꯃꯣꯏꯅ ꯍꯥꯏꯕꯗꯤ ꯍꯥꯏꯌꯦꯕ ꯑꯗꯨꯒ ꯑꯁ ꯄ꯭ꯔꯤꯄꯦꯔꯦꯁꯟ ꯇꯧꯕꯁꯦ ꯑꯦꯟ ꯁꯤ ꯑꯥꯔ ꯇꯤꯒꯤ ꯀꯩꯀꯥ ꯄꯥꯕ ꯐꯥꯎ ꯂꯣꯏꯁꯟꯕ ꯂꯣꯏꯁꯤꯟꯗ꯭ꯔꯤꯕ ꯇꯥꯕ꯭꯭ꯔ ꯕꯥꯔ
ꯇꯥꯏ ꯇꯥꯏ
ꯑꯥ
ꯑ ꯀꯔꯨꯕꯂꯤ ꯆꯨꯝꯕ ꯑꯔꯤ ꯑꯩꯈꯣꯏꯒꯤ ꯑꯁꯇꯗꯤꯒꯤ ꯑꯣꯏꯕ ꯋꯦꯗꯗꯤ ꯑꯦꯟ ꯁꯤ ꯑꯥꯔ ꯗꯤꯗꯒꯤ ꯍꯧꯗꯣꯏꯅꯦꯕꯀꯣ ꯕꯠ ꯑꯗꯨ ꯂꯔꯤ ꯈ ꯄꯥꯁꯦ ꯍꯥꯏꯇꯥꯔꯦꯅꯦ ꯑꯦꯟ ꯁꯤ ꯑ ꯄꯥꯔꯛꯥꯔꯒꯁꯨ ꯁꯦꯂꯦꯕꯁꯁꯤꯃꯦꯟꯁꯀꯤ ꯁꯦꯕꯁ